ꯍꯣ
ꯅꯧ ꯇꯥꯔꯕꯣ
ꯇꯥꯔꯦ ꯇꯥꯔꯦ
ꯑ ꯏꯇꯥ ꯊꯥꯖꯗꯅ ꯇꯧꯔꯛꯏꯗ
ꯅꯪ ꯀꯣꯜ ꯇꯧꯔꯛꯄꯅꯤꯅꯦ ꯀꯃꯥꯏꯅ ꯇꯧꯔꯤꯒꯦ ꯅꯨꯡꯉꯥꯏꯔꯤꯕ꯭ꯔꯣ
ꯅꯨꯡꯉꯥꯏꯔꯤ ꯍꯥꯏꯗꯣꯏꯔꯥ ꯀꯔꯤ ꯍꯥꯏꯗꯣꯏꯅꯣ ꯋꯥꯈꯜꯁꯤꯁꯨ ꯈꯤꯇꯪ ꯅꯨꯡꯉꯥꯏꯇꯕ ꯑꯗꯩ ꯀꯩ ꯍꯥꯏꯗꯨꯅꯣ ꯈꯪꯗꯅꯤ ꯑꯩ ꯃꯥꯏ ꯀꯩꯀꯥꯁꯦ ꯍꯧꯖꯤꯛꯁꯦ ꯐꯨꯔꯤꯁꯦ ꯈꯔ ꯈꯔ ꯊꯣꯛꯂꯛꯄ ꯐꯨꯔꯤ ꯍꯥꯏꯒꯗꯥ ꯗꯔ ꯎꯔꯤꯉ ꯍꯥꯏꯒꯗ꯭ꯔꯥ
ꯎꯝ
ꯑꯗꯨꯒꯤ ꯃꯤꯅꯗꯤ ꯑꯃ ꯎꯎꯕꯗ ꯋꯥꯈꯜ ꯌꯥꯝ ꯈꯟꯖꯤꯜꯂꯕ꯭ꯔꯥ ꯀꯩꯗꯧꯔꯕꯅꯣꯗ ꯄꯪꯈꯪꯗ ꯉꯪꯕ ꯄꯪꯉꯥꯡꯗ ꯉꯥꯡꯕ
ꯎꯝ
ꯁꯣꯝꯗꯅ ꯀꯩꯅꯣ ꯈꯪꯗꯦ ꯄꯪꯇꯧꯗ ꯊꯣꯛꯂꯛꯏ ꯑꯗꯗꯤ ꯀꯔꯤ ꯀꯔꯤ ꯇꯧꯗꯣꯏꯅꯣꯁꯨ ꯈꯪꯗꯗꯅ ꯋꯥ ꯃꯊꯥ ꯁꯥꯗꯅ ꯃꯥꯡꯉꯝꯃꯤꯅꯤꯅꯦ
ꯍꯧꯖꯤꯛꯇꯤ ꯌꯥꯝ ꯂꯩꯔꯗꯥꯏꯅꯦ ꯀꯩꯅꯣ ꯍꯥꯏꯗꯅ ꯍꯣꯏ ꯀ꯭ ꯑꯔ ꯏꯁꯀꯦꯟ ꯃꯃꯥ ꯀꯥꯏ ꯑꯗꯨꯝꯕ ꯑꯗꯨꯝ ꯁꯦꯟꯅꯗ꯭ꯔꯣ
ꯎ ꯑꯩꯁꯤ ꯈꯜꯂꯤꯕꯅꯤ ꯀꯔꯝꯕꯅ ꯐꯗꯣꯏꯅꯣꯅ ꯍꯧꯖꯤꯛꯀꯥꯟꯗꯤ ꯑꯃꯨꯛ ꯃꯈꯟ ꯃꯈꯟ ꯌꯥꯝ ꯊꯣꯛꯑꯦꯗꯅ
ꯊꯣꯛꯑꯦ
ꯍꯥꯏꯗꯤ ꯃꯃꯥ ꯑꯥꯔꯠꯀꯤꯗꯁꯨ ꯃꯌꯥꯝꯕꯨꯗꯤ ꯎꯔꯦ ꯑꯗꯩꯗꯤ ꯑꯃꯨꯛ
ꯎꯝ
ꯀꯣꯔꯤꯌꯥꯔꯣꯝꯒꯤ ꯀꯣꯔꯤꯌꯥ ꯒ꯭ꯂꯥꯁ ꯁ꯭ꯀꯤꯟꯒ ꯍꯥꯏꯗꯅ ꯃꯥꯏ ꯍꯥꯏꯗꯤ ꯃꯈꯜ ꯃꯊꯦꯜ ꯃꯌꯥꯝ ꯑꯃ ꯊꯣꯛꯂꯛꯑꯦꯕ ꯍꯧꯖꯤꯛꯁꯦ
ꯊꯂꯦ ꯊꯂꯦ
ꯑꯗꯩ ꯃꯥꯏꯗ ꯇꯩꯅꯕ ꯀꯩ ꯀꯩꯅꯣ ꯁꯦꯔꯝꯗꯩ ꯑꯗꯩ ꯃꯣꯏꯆꯔꯥꯏꯖꯔ ꯑꯗꯩ ꯐꯦꯁ ꯋꯥꯁ ꯏꯁꯀ꯭ꯔꯞ ꯇꯧꯅꯕ
ꯑ
ꯌꯥꯝꯃꯤꯅꯦ ꯑꯗꯨ ꯍꯧꯖꯤꯛꯇꯤ ꯑꯃꯨꯛ ꯑꯗꯨ ꯗꯥꯏꯔꯦꯛ ꯁꯤꯖꯤꯟꯅꯕꯁꯨ ꯑꯃꯨꯛ ꯀꯤꯕ ꯍꯥꯏꯇꯥꯔꯦ
ꯑꯣ
ꯑ ꯀꯩ ꯇꯧꯁꯤꯒꯦ ꯏꯁꯁꯤ ꯀꯃꯥꯏꯅ ꯇꯧꯔꯒ ꯐꯣꯔꯤꯒꯨꯝꯕꯕꯁꯤ ꯎꯔꯤꯡ ꯊꯣꯛꯏꯁꯤ ꯀꯃꯥꯏꯅ ꯐꯍꯟꯁꯤꯒꯦꯅ
ꯑꯗꯨꯗꯤ ꯀꯩꯅꯣ ꯍꯥꯟ ꯍꯟꯗ ꯇꯧꯊꯣꯛꯅꯦ ꯍ ꯃꯣꯏ ꯀꯥꯡ ꯃꯌꯥꯒꯤ ꯑꯣꯐꯔꯁꯨ ꯄꯤꯔꯝꯅꯤ ꯑꯩꯈꯣꯏ ꯃꯥꯏꯒꯤ ꯀꯩꯅꯣ ꯇꯧꯕꯗꯣ ꯃꯣꯏ ꯃꯦꯆꯤꯟꯒ ꯇꯧꯔꯒꯥꯟ ꯃꯥ ꯀꯔꯤ ꯇꯧꯕ ꯍꯥꯏꯔꯦ ꯀꯥꯎꯕ꯭ꯔ ꯄꯤꯗꯤ ꯌꯥꯝ ꯈꯪꯕꯅꯤꯅꯤ
ꯐꯦꯁꯤꯌꯦꯜꯗꯧ ꯋꯥꯏꯗꯔꯣ
ꯍꯣꯏ ꯐꯦꯁꯟ ꯇꯧꯊꯣꯛꯄꯗꯣ ꯃꯥꯩ ꯄꯨꯂꯞ ꯆꯥꯝꯊꯣꯛꯄꯗꯣ
ꯐꯦꯁꯤꯜ ꯐꯦꯁꯤꯦꯜ
ꯑꯪ ꯑꯗꯨ ꯍꯥꯟꯅ ꯑ ꯑꯃꯇ ꯇꯧꯊꯣꯛꯎꯨꯔꯅꯦ ꯑꯗꯩꯗꯤ ꯑꯗꯨ ꯇꯧꯈ꯭ꯔꯕ ꯃꯇꯨꯡꯗ ꯁꯦꯔꯝꯒꯨꯝꯕꯗꯨꯣ ꯈꯔ ꯇꯧꯔꯒ ꯇꯣꯟ ꯇꯧꯗ꯭ꯔꯗꯤ ꯌꯥꯗꯕꯅꯤꯅꯦ ꯃꯥꯏ ꯅꯨꯡ ꯈꯔ ꯇꯥꯗꯅ ꯅꯨꯡꯁꯥ ꯊꯣꯛꯄꯗ ꯑꯁ ꯁꯟꯁꯀ꯭ꯔꯤꯟ ꯀꯥꯡ ꯇꯩꯗꯅ ꯍꯥꯟꯅꯕꯨ ꯇꯩꯕ꯭ꯔꯣ ꯅꯪꯕꯨ
ꯑꯁ ꯇꯩꯗꯦꯗ ꯁꯟꯁꯀ꯭ꯔꯤꯟ ꯊꯥꯏꯅ ꯑꯃꯝꯕ ꯇꯩꯔꯝꯃꯦ ꯑꯗꯒꯤ ꯁꯟꯁꯀ꯭ꯔꯤꯟꯗꯣ ꯑꯩꯒ ꯏ ꯆꯥꯟ ꯆꯥꯟꯅꯗꯕꯗꯧꯅ ꯇꯧꯕꯅꯦ ꯏꯁꯥ ꯁꯥꯒꯠꯄꯗꯣ ꯇꯩꯕꯗ ꯑꯗꯨꯒꯤ ꯑꯩꯁꯦ ꯍꯥꯏꯅꯗꯦꯅ ꯑꯩꯁꯦ ꯇꯩꯈꯤꯗ꯭ꯔꯕ ꯑꯗꯨꯒꯤ ꯌꯦꯟ
ꯄꯣꯣꯟ ꯃꯁꯦ
ꯑꯗꯩ ꯍꯧꯖꯤꯛꯀꯥꯟꯁꯦ ꯑꯩꯁꯤ ꯀꯩꯅꯣ ꯇꯧꯔꯤꯅꯦ ꯁꯥ ꯉꯥꯒꯨꯝꯕꯕꯁꯤ ꯈꯔ ꯌꯥꯝ ꯆꯥꯕ ꯊꯥꯎ ꯊꯨꯝꯁꯦ
ꯑꯣ ꯑ
ꯑꯗꯨ ꯑꯗꯨꯅ ꯃꯔꯦꯛ ꯃꯍꯥꯎ ꯊꯣꯛꯂꯛꯄꯒꯤ ꯁꯨꯝ ꯍꯥꯏꯗꯤ ꯃꯣꯠꯁꯤꯜꯂꯛꯄꯒꯤ ꯑꯣꯏꯔꯤ ꯖꯥꯠꯂꯥ ꯀꯥꯏꯅ ꯈꯜꯂꯤꯅꯤꯅꯦ
ꯍꯣꯏ ꯑꯗꯨꯝꯕ ꯌꯥꯎꯔꯝꯕꯁꯦ ꯑꯗꯣ ꯁꯨꯝ ꯍꯧꯖꯤꯛꯇꯤ ꯅꯨꯡꯁꯥꯁꯦ ꯌꯥꯝ ꯁꯥꯏꯗꯅ ꯅꯨꯡꯊꯤꯤꯟꯁꯦ
ꯎꯝ
ꯑꯗꯨꯣ ꯃꯄꯥꯡ ꯑꯃ ꯊꯣꯛꯀꯥꯟꯗ ꯌꯥꯔꯤꯉꯩ ꯁꯟꯁꯀ꯭ꯔꯤꯟꯗꯤ ꯇꯧꯔꯤ ꯌ ꯄꯁ ꯅꯠꯇ꯭ꯔꯗꯤ ꯃꯥꯥꯏꯁꯦ ꯄꯨꯔꯥꯟ ꯀꯥꯊꯦꯛꯄꯅꯤꯍꯦ
ꯍꯣꯏꯅꯦ ꯍꯧꯖꯤꯛꯀꯥꯟꯁꯤꯦ ꯅꯨꯡꯁꯥꯁꯨ ꯌꯥꯝ ꯁꯥꯒꯠꯂꯦꯀꯣ ꯑꯩꯣꯏ ꯊꯥꯏꯅꯒ ꯊꯥꯏꯅꯒ ꯑꯩ ꯏꯥꯟ ꯃꯥꯟꯅꯗ꯭ꯔꯦꯕ
ꯍꯣꯏ ꯄꯨꯔꯥ ꯌꯥꯛꯕꯩ ꯁꯥꯕ꯭ꯔꯥ ꯍꯥꯏꯗꯣ ꯁꯥꯏꯌꯦꯕ
ꯎꯝ
ꯁꯁ ꯄꯩꯗꯥ ꯃꯆ
ꯅꯣꯡ ꯆꯨꯔꯒꯅ ꯑꯃꯨꯛ ꯂꯩꯈꯣꯝ ꯊꯣꯛꯑꯦ ꯑꯩ ꯅꯨꯡꯁꯥ ꯊꯥꯔꯅ ꯎꯐꯨꯟ ꯊꯣꯛꯄꯤꯌꯦ
ꯎꯝ
ꯑꯩꯗꯤ ꯋꯥꯔꯦꯗ ꯂꯩꯐꯝꯨꯡꯒ ꯈꯪꯗ꯭ꯔꯦꯗ ꯎ ꯋꯥꯅ ꯑꯃꯨꯛ ꯍꯧꯥꯎꯁꯤꯜꯂꯛꯇ ꯍꯥꯏꯗꯤ ꯃꯤ ꯃꯌꯥꯝꯁꯦ ꯑꯗꯨ ꯄꯪꯁꯥꯟ ꯖꯟ ꯊꯠꯄꯒꯀꯣ
ꯌꯥꯟꯊꯠꯄꯤ ꯑꯃꯨꯇꯥꯎ
ꯑꯗꯩꯗꯤ ꯗ꯭ꯔꯦꯅꯦꯖ ꯁꯤꯁꯇꯦꯝꯁꯤꯡꯁꯤꯁꯨ ꯈꯤꯇꯪ ꯅꯨꯡꯉꯥꯏꯇ꯭ꯔꯦꯕ ꯍꯧꯖꯤꯛꯀꯥꯟꯁꯦ
ꯅꯨꯡꯉꯥꯏꯇ꯭ꯔꯦ ꯅꯣꯡ ꯈꯔ ꯇꯥꯔꯅ ꯑꯃꯨꯛ ꯏꯁꯤꯡ ꯆꯥꯎꯔꯅꯤ
ꯍꯣꯏ ꯍꯥꯏꯖꯤꯅꯤꯛ ꯑꯣꯏꯕꯁꯤ ꯈꯔ ꯋꯥꯠꯂꯦꯕ ꯍꯧꯖꯤꯛꯀꯥꯟꯁꯦ
ꯑꯩꯈꯣꯏ
ꯑꯗꯨ
ꯍꯣꯏ ꯃꯁꯦꯟꯗꯁꯨ ꯒ꯭ꯌꯥꯟ ꯇꯥꯅꯗꯕꯅꯤꯅ
ꯊꯥꯏꯅꯗꯤ ꯑꯩꯈꯣꯏ ꯏꯁꯤꯡ ꯊꯛꯄ ꯆꯥꯕꯁꯦ ꯍꯥꯏꯗꯤ ꯇꯨꯔꯦꯟ ꯏꯁꯤꯡꯒꯨꯝꯕꯕꯁꯤ ꯁꯤꯖꯤꯟꯅꯔꯝꯃꯤꯅꯦꯕ ꯑꯗꯨꯗꯤ ꯐꯨꯠꯇꯣꯛꯑꯒ ꯐꯨꯊꯣꯛꯑꯒ
ꯎꯝ
ꯑꯗꯣ ꯍꯧꯖꯤꯛꯀꯥꯟꯗꯤ ꯑꯃꯨꯛ ꯏꯁꯤꯡꯁꯦ ꯂꯣꯏ ꯂꯩꯅꯔ ꯁꯤꯟꯅꯔꯛꯑꯦ ꯑꯗꯣ ꯅꯠꯇ꯭ꯔꯗꯤ ꯇꯨꯔꯦꯟ ꯁꯤꯡꯐꯥꯎ ꯑꯃꯣꯠ ꯑꯀꯥꯏꯁꯤꯦ ꯇꯨꯔꯦꯟꯗꯒ ꯄꯪꯂꯥꯗ ꯈꯊꯅꯔꯦꯕ ꯍꯧꯖꯤꯛ ꯀꯥꯟꯁꯤ ꯑꯗꯨꯅ
ꯍꯣꯏ
ꯏꯗꯕꯨꯕꯗꯣ ꯀꯕꯗꯣ
ꯌꯦꯠ
ꯈꯪꯗꯦꯗ ꯑꯇꯣꯞꯄ ꯂꯝꯗ ꯀꯣꯏꯕ ꯆꯠꯊꯣꯛꯈ꯭ꯔꯒ ꯑꯐꯕ ꯂꯝ ꯍꯥꯏꯒꯗ꯭ꯔꯥ ꯍꯥꯏꯗꯤ ꯏꯪ ꯅꯨꯡꯁꯤꯠ ꯁꯦꯡꯕ ꯃꯐꯝꯗ ꯆꯠꯂꯒꯕꯨ ꯑꯣꯏꯅ ꯂꯩꯈ꯭ꯔꯁꯤꯔꯥ ꯀꯥꯏꯅ ꯈꯜꯂꯛꯑꯕꯅꯤ
ꯍꯜꯂꯣ ꯀ ꯇꯨꯔꯦꯟ ꯏꯁꯤꯡꯅꯥꯥꯡꯁꯤ ꯈꯔꯒ ꯃꯣꯠꯂꯗꯤ ꯏꯔꯨ ꯆꯧ ꯌꯥꯝꯕ ꯖꯥꯠꯅꯠꯇꯦ ꯐꯨꯔꯤ ꯇꯧꯗꯧꯒꯦꯕ ꯍꯧꯖꯤꯛꯇꯤ ꯑꯕꯁ
ꯎꯝ
ꯑꯗ ꯏꯔꯨꯖꯕꯧꯕꯗꯩ ꯀꯩꯗꯩꯈꯩꯛꯇꯤ ꯄꯨꯂꯞ ꯇꯣꯇꯤ ꯉꯥꯛꯇꯅꯤ ꯁꯤꯖꯤꯟꯅꯩꯁꯦ
ꯇꯣꯇꯤꯁꯤꯐꯥꯎꯗ ꯀꯌꯥꯝ ꯁꯦꯡꯉꯤꯅꯣ ꯈꯪꯗꯦꯅꯦ ꯍꯧꯖꯤꯛꯀꯥꯟꯁꯦ
ꯈꯪꯗꯦ ꯀꯌꯥ ꯁꯤꯅꯣ
ꯇꯣꯇꯤꯗꯤ ꯂꯥꯛꯑꯦꯕꯀꯣ ꯑꯩꯈꯣꯏꯁꯤꯦ
ꯎ
ꯇꯣꯇꯤ ꯁꯝꯃꯦ ꯑꯗꯨꯒ ꯏꯁꯤꯡꯁꯤ ꯀꯔꯤꯒꯤꯅꯣ ꯈꯪꯗꯦꯅ ꯁꯪꯒꯣꯝ ꯆꯥ ꯃꯥꯟꯒꯦ ꯍꯦꯛꯇ ꯍꯥꯏꯗꯤ ꯅꯪꯉꯕꯨꯗꯤ ꯅꯠꯇꯦ ꯑꯗꯨ ꯑꯣꯏꯁꯨ ꯃꯆꯨꯁꯦ ꯃꯣꯠꯂ ꯃꯣꯠꯂꯒ ꯂꯥꯛꯄ ꯍꯥꯏꯇꯥꯔꯦ
ꯗꯥꯏꯔꯦꯛꯇꯣ ꯂꯦ ꯂꯩ ꯆꯤꯡꯈꯠꯄꯒ ꯑꯗꯨꯝ ꯊꯥꯔꯛꯑꯖꯥꯠꯂꯣ ꯏꯁꯤꯡꯗꯣ
ꯑꯗꯨꯅꯦ ꯑꯩꯅ ꯈꯜꯂꯤꯁꯤꯦ ꯀꯃꯥꯏꯅ ꯇꯧꯔꯤꯅꯣ ꯑꯩꯈꯣꯏꯁꯤ ꯀꯃꯥꯏꯅ ꯁꯤꯖꯤꯟꯅꯗꯣꯏꯅꯣꯅꯣ ꯃꯊꯥ ꯊꯥꯖꯤꯜꯂꯛꯑꯕꯅꯦ ꯑꯩꯈꯣꯏꯒꯤ ꯇꯣꯉꯥꯟꯅ ꯐꯤꯜꯇꯔ ꯇꯧꯕ ꯑꯃ ꯇꯣꯉꯥꯟꯅ ꯊꯝꯕꯅ ꯐꯗꯧ ꯋꯥꯟꯖꯜꯂꯛꯑꯒ
ꯍꯣꯏ ꯐꯤꯜꯇꯔ ꯀꯩ ꯇꯧꯊꯣꯛꯇꯕꯤꯅꯣ ꯍꯦꯛ ꯆꯤꯡꯈꯠꯄꯒ ꯊꯥꯔꯛꯑꯕ꯭ꯔ ꯁꯤ
ꯄꯩꯁꯥꯗꯨꯣ ꯊꯤꯔꯤꯅꯦꯕ ꯑꯣ ꯄꯩꯁꯥ ꯊꯤ ꯊꯤꯅ ꯍꯥꯏꯗꯤ ꯄꯩꯁꯥ ꯁꯤꯕꯅꯤꯅ ꯈꯔ ꯐꯖꯅ ꯇꯧꯔꯛꯎꯗꯅ ꯑꯗꯨꯁꯨ ꯇꯧꯔꯛꯇꯦ ꯍꯥꯏꯕꯅꯤ
ꯀꯩꯅꯣꯗꯤ ꯇꯣꯇꯤꯗꯤ ꯆꯥꯡ ꯅꯥꯏꯕ꯭ꯔꯥ ꯍꯧꯖꯤꯛꯇꯤ
ꯑꯁ ꯇꯣꯇꯤꯁꯦ ꯅꯍꯥ ꯅꯣꯡꯃꯗꯤ ꯐꯔꯛ ꯇꯥꯈ꯭ꯔꯦꯅꯦ ꯑꯩꯈꯣꯏꯁꯦ ꯏꯁꯤꯡ ꯂꯩꯔꯛ ꯍꯥꯏꯗꯤ ꯃꯥꯅ ꯂꯥꯛꯇꯧꯕ ꯅꯨꯃꯤꯠꯁꯦ ꯍꯦꯛꯇ ꯂꯥꯛꯇꯗꯅ ꯅꯣꯡ ꯅꯤꯅꯤ ꯂꯩꯔ ꯂꯥꯛꯑꯕ
ꯐ
ꯑꯗꯨꯒꯤ ꯅꯣꯡ ꯅꯤꯅꯤ ꯃꯔꯛꯁꯤꯗꯗꯤ ꯀꯌꯥꯝ ꯋꯥꯈ꯭ꯔꯦ ꯏꯁꯤꯡ ꯂꯩꯇꯕꯒꯤ ꯆꯤꯡ ꯂꯥꯛꯑꯅꯤꯅ ꯉꯁꯤꯗꯤ ꯉꯥꯏꯊꯣꯛꯑꯦ ꯑꯗꯨꯒ ꯏꯁꯤꯡ ꯑꯃꯨꯛ ꯂꯥꯛꯇꯗꯅ ꯍꯥꯏꯗꯤ ꯑꯉꯥꯡ ꯃꯕꯨꯛ ꯅꯨꯡꯉꯥꯏꯇꯕꯁꯨ ꯑꯥꯃꯨꯛ ꯌꯥꯎꯖꯤꯂꯛꯇꯅꯥ ꯑꯁ ꯁꯂꯥꯛ ꯁꯥꯕꯤꯅꯤ
ꯑꯣ ꯑꯁ ꯋꯥꯔꯤꯗꯤꯅ ꯑꯗꯨꯁꯨ
ꯃꯥꯅꯤꯅꯦꯁ ꯀꯩ ꯍꯥꯏꯅꯤ ꯈ꯭ꯋꯥꯏꯗꯒꯤ ꯂꯨꯝꯕ ꯄꯣꯠ ꯑꯃ ꯄꯨ ꯀꯣꯏꯄꯨ ꯄꯨꯔꯥꯒ ꯏꯆꯦꯟꯁꯤꯅꯒꯨꯝꯕꯅꯦꯕ
ꯄ꯭ꯔꯃꯥꯟ ꯇꯧꯅꯔꯤꯁꯦ ꯄ꯭ꯔꯤꯊꯤꯕꯤꯗ ꯈ꯭ꯋꯥꯏꯗꯑꯩ ꯂꯨꯝꯃꯗꯤ ꯀꯩꯅꯣ ꯍꯥꯏꯍ
ꯑꯗꯨꯅꯤ ꯈ꯭ꯋꯥꯏꯗꯑꯩ ꯂꯨꯝꯕꯁꯤ ꯀꯩꯅꯣ ꯀꯥꯏꯅ
ꯎ
ꯑꯔꯨꯝꯕ ꯄꯣꯛꯍꯜꯂꯦ ꯏꯁꯤꯡꯁꯤꯅ ꯀꯣꯛꯍꯟꯗꯣꯏꯅꯤ ꯑꯗꯨ ꯏꯁꯤꯡꯁꯤ ꯈꯤꯇꯪ ꯆꯦꯛꯁꯤꯟꯕ ꯑꯃ ꯃꯊꯧ ꯇꯥꯔꯦ ꯍꯧꯖꯤꯛꯁꯦ
ꯇꯗꯦ ꯑꯗꯩꯏꯗꯤꯌꯣ ꯍꯥꯟꯅꯗꯤ ꯅꯣꯡꯒꯤ ꯏꯁꯤꯡ ꯍꯥꯏꯔꯃꯤ ꯍꯧꯖꯤꯛꯇꯤ ꯅꯣꯡꯒꯤ ꯏꯁꯤꯡꯃꯨꯛ ꯐꯠꯇꯕ ꯂꯩꯇ꯭ꯔꯦ ꯀꯔꯥꯏ
ꯃꯥꯅꯤ ꯍꯧꯒꯤꯛꯀꯥꯟꯗꯤ ꯑꯃꯨꯛ ꯄꯣꯂꯨꯁꯟ ꯊꯣꯛꯄꯅꯤꯅꯀꯣ
ꯊꯣꯡꯑꯝꯅꯤꯍꯦ ꯀꯥꯏ ꯅꯣꯡꯒꯤ ꯏꯁꯤꯡꯅ ꯃꯥꯏꯒꯥꯡ ꯇꯥꯔꯨꯕ ꯂꯣꯏꯔꯦ ꯑꯗꯨꯝ ꯊꯥꯒꯠꯆꯔꯅꯤ ꯑꯩꯈꯣꯏ ꯑꯦꯂꯔꯖꯤ ꯇꯧꯕꯒꯤ ꯇꯥꯏꯞꯇ ꯃꯊꯥ ꯃꯊꯥ ꯊꯥ ꯂꯩꯗꯥꯏꯅꯦ
ꯎꯝ ꯎꯝ
ꯈꯪꯗꯦꯗꯥ ꯑꯥꯃꯣ ꯏꯁꯤꯡꯁꯦ ꯑꯐꯥꯕꯥ ꯑꯝꯇꯥ ꯌꯥꯎꯇꯔꯦ ꯈꯔ ꯐꯔꯤꯕ ꯍꯥꯏꯕꯨ ꯇꯣꯇꯤꯗꯨꯅꯉꯥꯏ ꯑꯗꯨꯅꯦ ꯑꯃꯨꯛ ꯄꯩꯁꯥ ꯇꯤꯟ ꯂꯩꯔꯅꯤ
ꯑꯗꯨꯅꯦ ꯍꯧꯖꯤꯛ ꯑꯗꯨ ꯅꯣꯡ ꯋꯥꯇꯔꯁꯤ ꯑꯩꯈꯣꯏꯅ ꯍꯥꯏꯗꯤ ꯈꯣꯝꯖꯤꯜꯂꯒꯀꯣ ꯐꯖꯅ ꯐꯤꯜꯇꯔ ꯇꯧꯔꯗꯤ ꯑꯃꯨꯛꯁꯨ ꯐꯖꯅ ꯁꯤꯖꯤꯟꯅ ꯌꯥꯕꯖꯥꯠꯅꯤ
ꯌꯥꯕ ꯖꯥꯠꯅꯤ
ꯑꯗꯨ ꯅꯠꯇ꯭ꯔꯗꯤ ꯑꯁ ꯋꯥꯗꯣꯔꯤꯗ ꯏꯁꯤꯡ ꯁꯨꯝ ꯂꯩꯕ ꯍꯥꯏꯁꯤꯁꯨ ꯄꯩꯁꯥ ꯑꯗꯨꯝ ꯆꯠꯂꯤꯅꯤꯗꯣ ꯊꯕꯛ ꯑꯃꯥ ꯇꯧꯗꯕꯁꯨ ꯌꯥꯗꯦ ꯄꯩꯁꯥꯒꯤ ꯄꯩꯁꯥ ꯉꯥꯛꯇ ꯉꯥꯏꯔꯦꯗꯥ ꯊꯕꯛ ꯈꯨꯗꯤꯡꯃꯛ
ꯀꯨꯏꯅꯒꯥꯡ ꯇꯥꯔꯨꯗ꯭ꯔꯒ ꯇꯥꯔꯛꯄ ꯅꯣꯡꯃ ꯏꯁꯤꯁꯦ ꯃꯨꯁꯨꯛꯀꯥ ꯃꯨꯕꯅꯦ ꯍꯣꯏ ꯑꯩ ꯍꯥꯏꯅ
ꯑꯣ ꯌꯥꯏꯕꯥ ꯍꯧꯖꯤꯛꯇꯤ ꯑꯃꯨꯛ ꯐꯦꯛꯇꯔꯤꯁꯤ ꯌꯥꯝꯈꯠꯂꯛꯑꯕꯅꯤꯅ ꯃꯩꯈꯨ ꯀꯩ ꯀꯥꯁꯦ ꯌꯥꯝ ꯃꯊꯛꯇ ꯍꯥꯏꯒꯠꯄꯖꯥꯠꯅꯤꯗ ꯑꯗꯨꯅꯁꯨ ꯅꯣꯡ ꯆꯨꯔꯛꯄꯗ ꯍꯥꯏꯗꯤ ꯐꯠꯇꯕ ꯏꯁꯤꯡ ꯅꯣꯡ ꯇꯥꯔꯛꯏꯅꯦꯕ ꯑꯗꯨꯅ
ꯑꯥ
ꯑꯩꯈꯣꯏ ꯃꯤ ꯃꯌꯥꯝꯁꯤꯅ ꯈꯔ ꯑꯦꯋꯥꯔꯅꯦꯁ ꯄꯤꯕ ꯑꯃ
ꯃꯊꯧꯗꯤ ꯇꯥꯔꯕꯅꯤ ꯌꯥꯝ ꯈꯪꯗꯦ
ꯈꯪꯗꯦꯅꯦ ꯑꯩꯈꯣꯏ ꯏꯇꯥꯎꯗꯤ ꯀꯩꯗꯧꯔꯝꯃꯤꯅꯣꯅꯦ
ꯁꯨꯝ ꯂꯩꯔꯝ ꯃꯤ ꯌꯨꯝꯗ ꯅꯣꯡ ꯉꯁꯤ ꯅꯣꯡꯒ ꯀꯛ ꯀꯛ ꯇꯥꯕꯁꯤꯗ ꯃꯄꯥꯟ ꯊꯣꯛꯇ꯭ꯔꯦ
ꯎꯝ ꯅꯣꯡ ꯇꯥꯔꯗꯤ ꯏꯟꯖꯥꯡ ꯑꯍꯥꯎ ꯊꯣꯡꯉ ꯆꯥꯕꯗꯨꯅ ꯅꯨꯡꯉꯥꯏꯔꯣꯏꯗ꯭ꯔꯣ
ꯑꯗꯨꯕꯨꯗꯤ ꯍꯥꯎꯗꯨꯅꯤ ꯑꯣꯛꯇꯨ ꯐꯖꯅ ꯀꯥꯝꯃꯒ ꯆꯥꯔꯗꯤ
ꯎꯝ ꯑꯁ ꯑꯣꯛ ꯃꯈꯣꯡ ꯊꯣꯡꯕꯗꯣ ꯍꯥꯎꯕꯅꯤꯍꯦ
ꯍꯣꯏꯌꯦ ꯐꯖꯅ ꯐꯨꯠꯂꯒ ꯍꯥꯏꯇꯥꯔꯦ ꯆꯥꯕꯗꯤ ꯌꯥꯕꯅꯤꯅꯦ ꯑꯇꯕꯨꯒ ꯍꯥꯏꯔꯥ
ꯑꯝꯇꯪ ꯇꯧꯁꯤꯗꯅ
ꯀꯥꯡ ꯃꯇꯝꯁꯨ ꯌꯧꯁꯤꯜꯂꯛꯑꯦ ꯈꯦꯆꯤꯗꯨꯒ ꯇꯧꯔꯒ ꯆꯥꯔꯗꯤ ꯍꯥꯎꯔꯣꯏꯗ꯭ꯔꯣ
ꯍꯥꯎꯅꯤ ꯍꯥꯎꯅꯤ ꯑꯗꯨꯅꯤ ꯍꯥꯏꯁꯦ ꯐꯨꯔꯤ ꯐꯨꯅꯥꯏꯁꯤ ꯑꯝꯇ ꯐꯅꯕꯀꯣ ꯋꯥꯛꯀꯤꯡꯒꯨꯝꯕ ꯈꯔ ꯆꯦꯜꯂꯒ ꯏꯁꯤꯡꯒꯨꯝꯕ ꯗꯥꯏꯇꯤꯡ ꯈꯔ ꯇꯧꯔꯒꯀꯣ ꯍꯨꯃꯥꯡꯒ ꯇꯥꯍꯜꯂꯕ
ꯃꯥꯡꯒꯨꯝꯕ ꯊꯥꯊꯣꯛꯈꯤꯕꯁꯦ ꯁꯤꯁꯨ ꯑꯗꯨꯝ ꯐꯨꯔꯤ ꯀꯩꯀꯩ ꯇꯧꯕꯁꯤ ꯈꯔꯗꯤ ꯐꯕꯅꯦꯕ ꯁꯨꯝ ꯇꯨꯝꯁꯤꯟ ꯆꯥꯏꯜꯂ ꯂꯩꯔꯒ ꯍꯥꯏꯇꯥꯔꯦ ꯏꯁꯩꯁꯥ ꯍꯨꯃꯥꯡ ꯊꯥꯊꯣꯛꯇꯕꯁꯤꯁꯨ ꯐꯨꯔꯤꯠ ꯌꯥꯝ ꯇꯧꯌꯦꯕ
ꯎꯝ ꯑꯗꯨ ꯂꯣꯏꯔꯝꯕꯁꯨ ꯌꯥꯏ ꯑꯩꯁꯦ ꯍꯟꯗꯛ ꯃꯔꯛꯁꯤ ꯈꯔ ꯈꯣꯡꯃꯥꯡꯗꯤ ꯇꯥꯗ꯭ꯔꯦꯕ
ꯑ ꯑꯣꯏꯔꯝ ꯒꯅꯤ
ꯋꯥꯀꯤꯡꯒꯔ
ꯑꯗꯣ ꯆꯤꯟꯖꯥꯛꯁꯨ ꯆꯤꯟꯖꯥꯛꯁꯨ ꯑꯐꯕ ꯆꯥꯕ ꯑꯗꯩꯗꯤ ꯈꯔ ꯄꯥꯏꯂꯅꯨꯡ ꯈꯔ ꯇꯥꯗꯅ ꯖꯨꯇꯣꯟ ꯈꯔ ꯇꯧꯕ ꯍꯥꯏꯇꯥꯔꯦ ꯅꯠꯇ꯭ꯔꯗꯤ ꯌꯥꯗꯦꯅꯦ ꯁꯦꯔꯝꯗꯨꯁꯨ ꯌꯥꯝꯅ ꯀꯥꯟꯅꯕꯅꯤ ꯃꯣꯏ ꯁꯦꯔꯝꯁꯦ ꯑꯗꯨꯝ ꯅꯨꯡꯉꯥꯏ
ꯁꯩꯔꯝꯗꯤ ꯑꯩ ꯑꯃꯨꯛ ꯁꯤꯟꯅꯗ꯭ꯔꯤꯁꯦ ꯀꯃꯥꯏ ꯀꯃꯥꯏꯅ ꯇꯧꯕꯖꯥꯠ ꯈꯪ
ꯈꯪꯗꯦ ꯍꯧꯖꯤꯛꯗꯤ ꯀꯝꯄꯦꯅꯤꯁꯤ ꯃꯌꯥꯝ ꯑꯃ ꯊꯣꯛꯂꯛꯇ ꯑꯃ ꯑꯃꯨꯛ ꯑꯃ ꯑꯃꯨꯛ ꯑꯃꯃꯨꯛ ꯀꯔꯝꯕꯅ ꯐꯔꯤꯅꯣ ꯐꯠꯇꯔꯣ ꯑꯦꯕꯁ ꯇꯥꯏꯁꯨ ꯄꯪꯗꯧꯗ ꯇꯧꯅꯦ
ꯊꯥꯖꯕ ꯌꯥꯏꯗꯤ ꯀꯔꯝꯕꯅ ꯒ꯭ꯌꯥꯟ ꯇꯥꯗ꯭ꯔꯕ ꯑꯗꯨꯗꯤ
ꯇꯥꯗꯔꯦ ꯏꯁꯥꯗ ꯁꯤꯖꯤꯟꯅꯔꯒ ꯌꯦꯡꯉꯒ ꯑꯐꯕꯗꯨ ꯈꯟꯖ ꯇꯥꯃꯤ
ꯍꯣꯏ ꯑꯗꯨ ꯅꯪꯁꯨ ꯈꯔ ꯊꯦꯡꯅꯔꯗꯤ ꯈꯔ ꯇꯧꯔꯛꯎꯅꯦ ꯑꯩꯁꯨ ꯈꯔ ꯈꯪꯅꯕ
ꯍ ꯑꯩ ꯍꯣꯔꯦꯟ ꯁꯨꯝ ꯀꯩꯅꯦꯗ ꯏꯟꯇꯥꯒ꯭ꯔꯥꯝꯗ ꯀꯩꯗ ꯊꯦꯡꯅꯕꯗꯣꯌꯥꯔ ꯇꯧꯛꯀꯦ ꯑꯗꯨꯍꯦꯛ ꯌꯦꯡꯉꯨ
ꯍꯣ ꯍꯣꯏ
ꯑꯗꯨꯗꯨꯒ ꯑꯗꯨꯝ ꯑꯄꯥꯝꯕꯗꯨ ꯈꯜꯂꯒ ꯀꯣꯛ ꯀꯛꯆꯔꯣ
ꯍꯣꯏ ꯑꯩꯁꯨ ꯈꯔ ꯌꯦꯡꯒꯦ ꯅꯪꯁꯨ ꯍꯣꯔꯦꯟ ꯈꯔ ꯊꯤꯔꯒ ꯍꯥꯏꯕꯤꯔꯛꯑꯣ ꯑꯝꯇ
ꯎꯝ ꯍꯣꯏ ꯑꯗꯨ ꯑꯃꯨꯛ ꯊꯝꯃꯤꯒꯦ
ꯍꯣ ꯍꯣꯢ